ꯑꯥ
ꯍꯂꯣ꯫
ꯍꯦꯜꯂꯣ
ꯍꯥꯎ꯫
ꯀꯩꯗꯧꯔꯤ
ꯅꯪ
ꯀꯩ꯫ ꯃꯥ ꯀꯅꯥꯒ ꯁꯥꯟꯅꯩꯅꯣ꯫ ꯁꯥꯟꯅꯗꯦ꯫ ꯑꯪꯡ
ꯑꯩ ꯀꯩꯅꯣꯒ ꯁꯥꯟꯅꯕꯅꯤꯅꯦ ꯃꯤꯡ ꯄꯟ ꯌꯥꯗꯦ ꯍꯥꯢꯔꯒ
ꯃꯤꯡ ꯄꯟ ꯌꯥꯗꯦ ꯍꯥꯏꯕ ꯑꯩ ꯈꯪꯉꯤ ꯈꯪꯉꯤ꯫
ꯉꯥꯍꯥꯛ ꯂꯩꯔꯒ ꯍꯧꯖꯤꯛꯇ ꯁꯥꯟꯅꯔꯝꯕꯅꯤ ꯅꯪ ꯂꯣꯏꯔ ꯍꯥꯏꯔꯛꯑꯣ ꯇꯧꯔꯛꯀꯦꯗ ꯍꯥꯏꯔꯒ ꯑꯗꯨꯒ ꯅꯪꯅ ꯑꯃꯨꯛ ꯇꯧꯁꯤꯜꯂꯛꯑꯦ
ꯆꯤꯆꯦꯒ ꯁꯥꯟꯅꯒ꯭ꯔꯕꯣ꯫
ꯑꯩꯔꯣ꯫
ꯅꯠꯇꯦ ꯅꯪ ꯁꯥꯟꯅꯔꯝꯕꯗꯣ
ꯈꯪꯗꯤꯌꯦ ꯁꯥꯟꯅꯔꯝꯃꯅꯤ ꯃꯥꯒ ꯀꯥꯏ ꯆꯠꯀꯕꯅꯣ ꯈꯪꯗꯦꯅꯦ ꯑꯥ ꯌꯧꯉꯩ ꯆꯠꯈ꯭ꯔꯦ꯫
ꯂꯩꯇ꯭ꯔꯣ꯫ ꯅꯪ ꯀꯥꯏ ꯂꯩꯅꯣ꯫ ꯌꯨꯝꯗ ꯂꯩꯇ꯭ꯔꯣ꯫
ꯑꯩꯕꯨꯗꯤ ꯀꯩꯅꯣꯗ ꯂꯩꯗ ꯑꯩ ꯐꯃꯨꯡꯗ ꯂꯩ꯫
ꯑꯗꯨꯒ ꯀꯥꯥꯏ ꯂꯩꯔꯤꯕ ꯃꯥꯟꯅ꯫ ꯃꯈꯣꯟ ꯌꯥꯝ ꯂꯥꯡꯕ꯭ꯔꯥ꯫
ꯂꯥꯡꯗꯦꯗ꯫ ꯀꯥꯏ ꯂꯩ ꯅꯪꯅ꯫
ꯑꯩꯔꯣ ꯍꯃꯨꯡꯗ ꯑꯗꯨꯁꯨ ꯆꯦꯟꯖꯤꯔꯥꯒꯤꯗꯤ ꯑꯁ ꯃꯨ ꯄꯟꯈꯔꯦꯅꯦ ꯄꯟ ꯌꯥꯗꯦ ꯍꯥꯏꯔꯒ ꯃꯩ ꯀꯥꯗꯗꯤ ꯌꯥꯗꯦꯕ ꯅꯍꯥꯟꯖꯨ ꯄꯜꯂꯨꯏ ꯅꯤꯅꯦ ꯑꯩꯅ ꯗ ꯑꯩꯅ
ꯂꯤꯂꯥꯡꯄꯨꯔ
ꯃꯤ ꯃꯤꯡ ꯄꯟ ꯌꯥꯗꯦ ꯍꯥꯏꯔ ꯃꯤꯡ ꯄꯜꯂ ꯂꯩ
ꯏꯟꯖꯥꯡ ꯃꯃꯤꯡ ꯄꯟꯕꯗꯤ ꯌꯥꯔꯝꯅꯤꯗ
ꯏꯟꯖꯥꯡꯂꯣ ꯏꯟꯖꯥꯡꯖꯤ ꯏꯪꯂꯤ ꯀꯩꯅꯣ ꯅꯠꯇꯕꯅꯤꯅ ꯁꯦꯕꯣꯠ ꯏꯔꯣꯜ ꯉꯥꯏ ꯐꯨꯠꯈꯤꯕꯌꯣꯝ ꯇꯧ ꯃꯃꯍꯣꯏ ꯂꯥꯛ ꯑꯕꯣ
ꯂꯩꯥꯛꯑꯦꯗ ꯑꯆꯥꯄꯣꯠꯈ ꯊꯤꯠꯈ꯭ꯔꯦ ꯇ
ꯅꯣꯏꯂꯥꯛ ꯀꯥꯏ ꯂꯩꯔꯝꯃꯕꯣ
ꯎꯝ ꯂꯩꯔꯝꯃꯤ
ꯅꯣꯏ ꯆꯠꯇꯔꯕꯣ
ꯀꯥꯏꯗꯥ
ꯊꯕꯛ ꯆꯠꯅꯤ ꯍꯥꯏꯗꯥꯏꯅꯦ
ꯑꯩꯈꯣꯏ ꯃꯥꯗꯤ ꯆꯠꯇꯦꯗ ꯑꯩꯈꯣꯏꯕ ꯈꯛꯇ ꯆꯠꯄ
ꯑꯩꯈꯣꯏꯅ ꯀꯩꯅꯣ ꯊꯣꯛꯈꯤ ꯍꯥꯏꯕꯗꯣ ꯍꯟꯖꯤꯜꯂꯛꯑꯝꯃꯕ
ꯎꯝ ꯍꯜꯂꯛꯑ ꯍꯜꯂꯛꯑꯝꯃꯦ ꯑꯩꯈꯣꯏ ꯂꯥꯛꯀ ꯂꯩꯔꯝꯃꯦ ꯍꯥꯏꯔ ꯌꯥꯝ ꯇꯝ ꯇꯝ ꯆꯠꯂꯤꯅ ꯅꯪꯀꯌꯥꯔꯛ ꯅꯪꯀꯌꯥꯔꯛ ꯁꯥꯅꯒ꯭ꯔꯒꯦ
ꯁꯤꯗꯣ ꯁꯤꯗ ꯈꯛꯇꯅꯤꯗ ꯏꯕꯥꯅꯤ ꯈꯛꯇ ꯁꯥꯟꯅꯔꯤ ꯑꯃꯅ ꯑꯩꯅ ꯇꯧꯕ ꯑꯃꯅ ꯃꯥꯅ ꯇꯧꯕ
ꯑꯩꯅ ꯇꯧꯕ ꯑꯅꯤꯔꯛ ꯁꯨꯔꯦ ꯑꯩꯅ ꯇꯧꯕ ꯑꯅꯤꯔꯛ ꯁꯨꯔꯦ ꯅꯪ ꯑꯃꯝꯃꯒ ꯇꯧꯖꯤꯜꯂꯛꯏꯁꯤꯒ
ꯏ ꯑꯩꯗꯤ ꯑꯁꯤ ꯆꯦꯆꯦꯗ ꯇꯧꯒꯦ ꯇꯧꯅꯦꯕ
ꯀꯩ ꯗꯤ ꯀꯣꯛ ꯀꯥꯡꯒ ꯀꯣꯡꯒ ꯀꯥꯡꯒ ꯇꯧꯔꯤ
ꯃꯥꯗ ꯑꯃꯨꯛ ꯁꯥꯟꯅꯈ꯭ꯔꯕ ꯈꯪꯗꯦ
ꯀꯅꯥꯅꯣ
ꯆꯤꯆꯦꯗꯨ
ꯆꯥꯅꯔꯝꯅꯤ ꯆꯥ
ꯅꯪꯒ ꯁꯥꯟꯅꯕꯗꯣ ꯁꯥꯟꯅꯕꯒ ꯁꯥꯟꯅꯕ ꯃꯥꯜꯍꯜꯂꯤ
ꯃꯌꯥꯝ ꯃꯌꯥꯝ ꯈꯣꯡꯉꯤꯝꯅꯤ ꯃꯥ ꯇꯔꯨꯄ ꯋꯥꯠꯂꯤꯅꯦ ꯇꯧꯁꯤ
ꯀꯌꯥ ꯀꯛꯑ ꯌꯦꯡꯒꯦ
ꯃꯔꯤꯇꯪ ꯆꯠꯂꯤꯗ
ꯀꯩꯅꯣ ꯃꯤꯅꯤꯠ ꯑꯃꯕꯧ ꯆꯠꯇ꯭ꯔꯤꯕ꯭ꯔꯥ ꯈꯪꯗꯦ ꯍꯥ
ꯃꯔꯤ ꯆꯠꯂꯦ ꯍꯥꯏꯔꯒ
ꯃ ꯆꯠꯂꯦ ꯑꯩ ꯅꯥꯟꯖꯤꯟ ꯂꯩꯔꯝꯃꯤ ꯅꯥꯀꯣꯡꯅ
ꯅꯪ ꯂꯥꯏꯔꯤꯛ ꯀꯌꯥꯝ ꯄꯥꯔꯕ
ꯑꯗꯨ
ꯍꯧꯛꯇꯔꯤ ꯂꯥꯏꯔꯤꯛꯇꯦꯏ ꯄꯥꯔꯤꯔꯥ ꯅꯠꯇ꯭ꯔꯅ ꯀꯩꯗꯩ ꯄꯥꯔꯤꯅꯣ
ꯄꯗꯦ
ꯀꯩ ꯀꯩꯅꯣ ꯑꯗꯨꯝ ꯌꯦꯡꯉꯦ
ꯎꯝ ꯃꯃꯥꯡꯒꯤ ꯃꯃꯪꯒꯤ ꯀꯣꯏꯁꯟ
ꯕꯣꯏ ꯑꯃ ꯀꯣꯂꯣꯝ ꯑꯃ ꯄꯥꯏꯔꯒ ꯈꯔꯥ ꯀꯩꯅꯣ ꯇꯧ
ꯏ
ꯑꯗꯨ ꯅꯪ ꯈꯪꯅꯉꯥꯏ ꯐꯖꯅ ꯐꯖꯅ ꯑꯩꯅ ꯑꯗꯨꯝ ꯐꯝ ꯐꯝꯅ ꯂꯤꯡꯉꯒ ꯐꯖꯅ ꯑꯗꯨꯝ ꯀꯩꯅꯣ ꯇꯧ ꯍꯥꯏꯔꯒ ꯅꯤꯡꯁꯤꯡꯅꯉꯥꯏꯒꯤ ꯃꯑꯣꯡꯗ ꯇꯧ ꯃꯃꯨꯠ ꯇꯥꯅ ꯇꯥꯅ ꯌꯦꯡꯉꯨ ꯀꯣꯏꯏꯁꯟ ꯀꯌꯥꯅꯨ ꯅꯣꯏꯗꯣ ꯄꯨꯟꯅ
ꯌꯥꯡꯈꯩ ꯄꯨ ꯍꯨꯝꯗ꯭ꯔꯥ ꯆꯅꯤꯒ ꯍꯨꯝꯗ꯭ꯔꯥ ꯌꯦ ꯀꯣꯏꯁꯟꯗꯣ ꯆꯥꯝꯃꯒ ꯍꯨꯝꯐꯨ ꯍꯨꯝꯗꯔꯥ ꯃꯩꯐꯨ ꯆꯥꯝꯃꯒ ꯃꯩꯐꯨ
ꯆꯥꯝꯃꯒ ꯃꯔꯤꯐꯨ ꯀꯣꯏꯁꯟ ꯄꯨꯟꯅ
ꯎꯝ
ꯑꯗꯨ ꯀꯩꯅꯣ ꯇꯧ ꯍꯥꯏꯩꯅ ꯍꯥꯏꯗꯤ ꯀꯣꯏꯁꯟ ꯀꯃꯥꯏꯅ ꯍꯪꯕꯅꯣ ꯀꯔꯝꯗꯧꯕꯅꯣ ꯑꯗꯨꯒꯨꯝꯕꯗꯨꯣ ꯃꯃꯨꯠ ꯇꯥꯅ ꯀꯟ ꯑꯦꯅꯥꯂꯥꯏꯁ ꯍꯥꯟꯅ ꯇꯧ ꯍꯥꯏꯕꯅꯤ ꯎꯝ ꯑꯗꯨ ꯇꯧꯗ꯭ꯔꯒꯗꯤ ꯑꯗꯨ ꯈꯪꯉꯒꯗꯤ ꯀꯣꯏꯁꯟ ꯀꯩꯅꯣꯗꯣ ꯁꯠ ꯍꯪꯉꯛꯄꯒ ꯀꯔꯝꯍꯥꯏꯅ ꯀꯔꯝꯕꯅꯣꯗꯣ ꯈꯪꯉꯒꯕ ꯀꯔꯤꯅꯣ ꯃꯥꯅ ꯍꯪꯉꯤ ꯀꯃꯥꯏꯅ ꯍꯪꯅꯤꯡꯉꯤꯅꯣ ꯀꯔꯝꯕꯅꯣ ꯀꯥꯏꯅ ꯀꯣꯏꯁꯟ ꯑꯗꯨꯒꯨꯝꯕꯗꯣ ꯍꯥꯟꯅ ꯅꯩꯅꯅꯧ ꯍꯥꯏꯕ ꯑꯗꯨꯅꯤ ꯑꯩꯅ ꯍꯥꯏꯁ ꯑꯗꯨ ꯈꯪꯉꯀꯥꯟꯗ ꯀꫭꯑꯟꯁꯔꯗꯨ ꯂꯥꯏꯒꯗꯣꯏꯅꯤ ꯍꯪꯉꯤꯕꯗꯨꯣ ꯀꯩꯅꯣ ꯈꯪꯖꯔꯛꯗꯤ ꯑꯟꯁꯔ ꯂꯨꯗꯣꯏꯅꯤ ꯑꯗꯨ ꯄꯥꯎ ꯄꯥꯎ ꯍꯥꯏꯗ ꯑꯗꯨꯅꯤ ꯒꯌ꯭ꯥꯟ ꯇꯥꯗꯦ ꯃꯤꯗꯤ ꯆꯪꯅꯕ ꯌꯥꯎꯔ ꯃꯥꯜꯂꯤꯅꯦ
ꯀꯩꯕꯨ
ꯄꯩꯁꯥ ꯂꯨꯄꯥ ꯑꯅꯤ ꯑꯅꯤ ꯌꯥꯅ ꯍꯣꯏ
ꯀꯏꯗ ꯌꯦꯡꯕꯅꯣ ꯈꯪꯗꯦ
ꯑꯩ ꯀꯩꯅꯣ ꯌꯥꯎꯋꯦꯕ
ꯅꯪꯗꯤ ꯃꯤ ꯍꯥꯏꯔꯨꯔꯕꯣ
ꯍꯥꯥ
ꯅꯪꯗꯤ ꯃꯤ ꯀꯅꯥ ꯀꯅꯥ ꯍꯥꯏꯔꯨꯔꯦ
ꯀꯅꯥꯝ ꯍꯥꯏꯒꯦꯗ
ꯀꯣꯏ ꯃꯆꯤꯟꯅ ꯈꯛꯇ ꯇꯧꯔꯥ ꯂꫭꯏꯔꯦ
ꯀꯅꯥꯅ ꯅꯥꯀꯟꯗ ꯌꯥꯎꯔꯛ ꯏꯗꯣ
ꯀꯩ ꯅꯥꯀꯟꯗꯩ ꯀꯩꯗꯧꯒꯦ ꯍꯥꯏꯁꯤ
ꯅꯥꯀꯟꯗꯩ ꯀꯅꯥꯅꯣ ꯌꯥꯎꯔꯛꯏꯗꯣ
ꯀꯅꯥꯃꯤ ꯌꯥꯎꯛꯇꯗ
ꯑꯗꯨꯗꯤ ꯏꯀꯣ ꯆꯠꯂꯦ
ꯍꯧꯖꯤꯛ ꯐꯔꯕꯥ
ꯐꯔꯦ ꯅꯪꯅ ꯍꯣꯜꯂꯨꯕꯩ ꯑꯣꯏꯔꯝꯅꯤ
ꯑ ꯑꯥ
ꯅꯪꯅ ꯍꯧꯍꯜꯂꯨꯕꯩ ꯑꯣꯏꯔꯝꯅꯤ
ꯑꯁꯤꯗ ꯑꯃꯨꯛ ꯇꯧꯔꯛꯀꯦꯗ ꯍꯥꯏꯔꯛꯄ ꯑꯗꯨꯒꯤꯅꯤ ꯅꯪ ꯅꯪ ꯇꯧꯔꯛꯄ ꯅꯍꯥꯟꯈꯤꯕꯒꯤꯅꯦ ꯃꯥ ꯇꯧꯔꯛꯀꯦ ꯍꯥꯏꯔꯛꯄꯗꯩ
ꯈꯅꯥꯅ ꯇ ꯀꯌꯥꯅ
ꯑ ꯗꯤꯦꯝꯒꯤ
ꯀꯌꯥ ꯆꯠꯈ꯭ꯔꯦ
ꯑꯪꯀꯔꯗꯌꯥꯅ
ꯅꯤꯄꯥꯥꯟꯒ ꯃꯥꯄꯟ ꯆꯥ ꯑꯣꯔꯦ ꯍꯝ
ꯀꯨꯏꯗ꯭ꯔꯦ ꯀꯨꯏꯗ꯭ꯔꯦ ꯀꯔ ꯐ ꯃꯁꯥꯅꯔꯤ ꯌꯥꯅ
ꯍꯥꯥ
ꯅꯣꯏ ꯆ ꯀ ꯁꯥ ꯅ ꯀꯕꯅꯦ
ꯁꯅꯒꯔꯦ
ꯅꯪ ꯂꯣꯏꯁꯤꯦꯒꯁꯅꯪ ꯑꯥ
ꯁ ꯅꯖꯤꯔꯤꯔ
ꯑꯣ ꯃꯥ ꯀꯅꯥꯒꯅꯣ ꯑꯃꯨꯛ ꯀꯟꯅ ꯁꯥꯟꯅꯔꯤꯅꯦ
ꯑꯗꯨꯅꯦ ꯑꯩꯅ ꯁꯥꯟꯅꯔꯝꯅꯤ ꯏꯃꯥ ꯑꯩꯅ ꯇꯧꯀꯥꯟꯗ ꯃꯤꯒꯣ ꯁꯥꯟꯅꯔꯤ
ꯀꯩꯅꯕꯤ꯫
ꯑꯩꯅ ꯑꯃꯨꯛ ꯇꯧꯖꯤꯟ ꯁꯥꯟꯅꯉꯥꯏ ꯂꯩꯇꯕꯒꯤ ꯑꯎ ꯑꯎ ꯁꯥꯟꯅꯩꯗꯥꯏ ꯅꯪꯒ ꯁꯥꯟꯅꯈ꯭ꯔꯦꯗꯥꯏꯅꯦ ꯖꯤꯁꯤꯒ
ꯁꯟꯅꯒꯔꯦ ꯁꯠꯅꯒꯔꯦꯃ ꯑꯩꯅ꯫
ꯅꯕꯥꯅꯤꯗꯤ ꯀꯃꯥꯏ ꯁꯥꯅꯩ꯫
ꯄꯨ ꯉꯥꯡꯗ ꯉꯥꯡꯉꯦꯗ ꯑꯩ ꯊꯣꯛꯄꯥ ꯑꯃ꯫ ꯐꯥꯗꯧꯔꯦ ꯐꯥꯗꯧꯔꯦ꯫
ꯀꯩꯅꯣ ꯁꯤ ꯉꯥꯡꯕ ꯂꯣꯏꯔꯒ꯫ ꯀꯣꯏꯁꯟ ꯍꯪꯉꯤꯗꯅ꯫ ꯑꯗꯨꯗꯤ ꯅꫭꯛꯅꯤꯡꯉꯥꯅꯤꯉꫭ ꯀꯩ꯫
ꯑꯩꯁꯤ ꯐꯥꯕꯒꯅꯦ ꯐꯥꯗꯧꯔꯦ ꯅꯪ ꯐꯥꯔꯦ ꯀꯛꯈ꯭ꯔꯣ ꯅꯪ꯫ ꯅꯪ ꯀꯛꯈ꯭ꯔꯣ ꯑꯃ ꯇꯧꯔꯛꯑꯅꯤ꯫
ꯍꯥꯔꯦ ꯑꯩꯅ ꯀꯛꯑꯒꯦ꯫